ꯍꯜꯂ‌ꯣ
ꯍꯜꯂꯣ
ꯇꯥꯕ꯭ꯔꯣ
ꯇꯥꯏ
ꯀꯩꯗꯧꯔꯤꯒꯦ
ꯆꯥꯛ ꯆꯥꯛ ꯆꯪꯅ ꯆꯔꯤꯌꯦ
ꯑꯁ ꯌꯥꯝ ꯃ꯭ꯌꯨꯖꯤꯛ ꯑꯣꯏꯕ ꯃꯑꯣꯡꯕ ꯍ ꯅꯪꯒꯤꯁꯦ ꯊꯕꯛ ꯌꯥꯝ ꯆꯤꯟꯕ꯭ꯔꯥꯕ
ꯇꯤꯟꯗꯦꯗ ꯑꯗꯨꯝ ꯆꯥꯛ ꯆꯥꯔꯁꯦ ꯍꯥꯏ
ꯑꯣ ꯑꯣ ꯀꯔꯤ ꯃꯊꯦꯜꯔꯣ
ꯑ ꯍꯥꯎꯗꯦꯗ ꯆꯤꯀꯟ ꯐ꯭ꯔꯥꯏ ꯔꯥꯏꯁ ꯍꯥꯏꯕꯗꯣ
ꯆꯤꯀꯟ ꯐ꯭ꯔꯥꯏ ꯔꯥꯏꯁ ꯍꯥꯏꯕ ꯗꯨꯅ‌ꯦꯕ
ꯎꯝ
ꯑꯣ ꯌꯥꯝ ꯍꯥꯎꯋꯦ ꯍꯥꯎꯋꯦ ꯑꯗꯨꯗꯤ ꯐꯔꯥꯏ ꯔꯥꯏꯁꯇꯤ
ꯅꯪꯗꯤ ꯆꯥꯔꯕꯣ
ꯍꯣꯏ ꯑꯩꯁꯨ ꯉꯁꯥꯏ ꯈꯤꯇꯪ ꯆꯥꯈ꯭ꯔꯦ
ꯀꯔꯤ ꯃꯊ‌ꯦꯜ ꯆꯥꯕꯤꯔ‌ꯦ
ꯑꯩꯁꯤ ꯑ ꯕꯤꯂꯤꯟꯗ꯭ꯔꯤ ꯑ ꯕ꯭ꯔꯤꯟꯖꯜꯒ ꯑꯂꯨꯒ ꯌꯦꯔꯨꯝ ꯉꯧꯔꯒ ꯆꯥꯏ ꯑꯩꯁꯨ
ꯕ꯭ꯂꯦꯟꯗꯔꯤꯒ ꯂꯦꯗꯤꯁꯤꯡꯒꯔꯒ
ꯍꯣꯏ ꯂꯤꯗꯤꯁꯐꯤꯡꯒꯔꯅꯦ ꯑꯗꯨꯒ ꯕ꯭ꯔꯤꯟꯖꯥꯜꯒ ꯑꯍꯥ ꯈꯥꯃꯦꯟ ꯈꯥꯕ ꯈꯥꯃꯦꯟꯗ ꯈꯃ‌ꯦꯟ ꯑꯁꯥꯡꯕꯒ ꯑꯂꯨ ꯒ ꯄꯣꯇꯦꯇꯣꯒ ꯏꯛꯀ ꯌꯦꯔꯨꯝꯝꯒ ꯉꯥꯎꯔꯒ ꯀꯣ
ꯎꯝ
ꯑꯥ ꯑꯗꯨꯒꯤ
ꯑꯗꯨꯗꯤ ꯄꯨꯛ ꯅꯨꯡꯁꯤꯠ ꯀꯥꯒꯗꯧꯕ ꯏꯟꯖꯥꯡꯅꯤꯅꯦ
ꯀꯥꯔꯣꯏ ꯀꯥꯔꯣꯏ ꯀꯩꯝ ꯇꯧꯔꯣꯏ ꯁꯤꯗꯤ ꯊꯥꯎ ꯉꯧꯔꯒ ꯑꯗꯨꯝ ꯌꯥꯕꯅꯦ ꯀꯩꯝ ꯇꯧꯗꯦꯗ ꯀꯩꯝ ꯇꯧꯔꯣꯏꯌꯦ ꯀꯩꯝ ꯇꯧꯔꯣꯏꯌꯦ
ꯀꯩꯝ ꯇꯧꯗꯔꯗꯤ ꯐꯥꯏꯅꯦ ꯀꯩꯝ ꯇꯧꯗꯔꯗꯤ ꯐꯩꯌꯦ ꯑꯗꯣ ꯍꯣꯔꯦꯟ ꯍꯣꯔꯦꯟ ꯑꯣꯛ ꯑꯣꯛ ꯄꯨꯛ ꯅꯨꯁꯤꯠ ꯀꯥꯏꯌꯦ ꯍꯥꯏꯕ ꯎꯝ
ꯀꯔꯗꯤ ꯅꯣ ꯀꯥꯔꯗꯤ ꯀꯥꯔꯗꯤ ꯅꯉꯣꯟꯗ ꯍꯥꯏꯔꯛꯀꯦ ꯑꯃꯨꯛ ꯀꯥꯏꯌꯦꯅ
ꯎꯝ
ꯑꯗꯣ ꯅꯪꯗꯤ ꯄꯨꯡ ꯀꯌꯥꯗ ꯇꯨꯝꯗꯣꯏꯔꯣ ꯅꯪꯗꯤ ꯍꯥ
ꯇꯨꯝꯅꯤꯡꯕ ꯃꯇꯝꯗ ꯇꯨꯝꯒꯅꯤ
ꯇꯨꯝꯅꯤꯡꯕ ꯃꯇꯝꯗ ꯇꯥꯏꯃꯤꯡꯒ ꯂꯩꯗꯕ ꯍꯥ ꯇꯨꯝꯅꯤꯡꯉꯗꯤ ꯉꯟꯇꯥ ꯇꯨꯝ ꯇꯨꯝꯅꯤꯡꯗꯒ ꯊꯦꯡꯅ ꯇꯨꯝ ꯅꯨꯡꯉꯥꯏꯔꯦꯅꯦ ꯑꯗꯨꯗꯤ
ꯕꯨꯋꯥꯏꯗꯦꯗ ꯅꯨꯉꯥꯏꯕ ꯄꯨꯟꯁꯤ ꯅꯠꯇꯦꯗ
ꯅꯨꯡꯉꯥꯏꯔꯦꯅꯦ ꯑꯁ ꯇꯨꯝꯅꯤꯡꯗꯔ꯭ꯤꯕꯣ ꯅꯪꯗꯤ
ꯍꯥ
ꯇꯨꯝꯅꯤꯡꯗ꯭ꯔꯤꯕꯣ
ꯀꯗꯥꯏꯗꯒꯤ ꯇꯨꯝꯒꯅꯤ ꯍꯧꯖꯤꯛ ꯍꯧꯖꯤꯛ ꯈꯛꯇ ꯆꯥꯛ ꯆꯥ
ꯎꯝ
ꯅꯠꯇꯦ ꯇꯨꯝꯅꯤꯡꯗ꯭ꯔꯤꯕꯣ ꯍꯥꯏꯕꯅꯦꯗ ꯑꯍꯪꯕꯅꯦꯗ ꯑꯗꯨꯝ
ꯆꯥꯛ ꯆꯥꯛ ꯂꯩꯌꯦ ꯀꯃꯥꯏꯟ ꯇꯨꯝꯒꯅꯤ ꯇꯨꯝꯅꯤꯉꯤꯅꯤ
ꯍꯣꯏꯅꯦ ꯑꯗꯨꯕꯨꯗꯤ ꯆꯨꯝꯃꯦ ꯑꯗꯨꯗꯤ ꯍꯣꯔꯦꯟ ꯄꯨꯡ ꯀꯌꯥꯗ ꯇꯨꯝꯒꯅꯤ
ꯇꯨꯝ ꯍꯧꯖꯤꯛꯁꯤ ꯆꯥꯕꯤꯈ꯭ꯔꯥꯕꯅꯤꯅ ꯗꯥꯖꯦꯁꯟ ꯍꯧꯈ꯭ꯔꯗꯤ
ꯎꯝ ꯉꯟꯇ ꯇꯨꯝꯅꯤꯡꯉꯝꯅꯤ ꯑꯗꯨꯗꯤ ꯍꯣꯏ ꯍꯣꯏ ꯃꯥꯅꯤ ꯆꯨꯝꯃꯤ ꯆꯨꯝꯃꯤ ꯎꯝ ꯎꯝ
ꯍꯌꯦꯡꯁꯨ ꯑꯗꯨꯝ ꯆꯞ ꯃꯥꯟꯅꯩꯀꯣ ꯍꯌꯦꯡ ꯄ꯭ꯂꯥꯟ ꯀꯩ ꯂꯩꯒꯦ
ꯀꯩ ꯍꯥꯏꯕ
ꯍꯌꯦꯡꯒꯤ ꯄ꯭ꯂꯥꯟ ꯀꯩ ꯂꯩꯒꯦ ꯀꯩꯀꯩ ꯂꯩꯒꯦ ꯀꯩꯗꯧꯅꯤꯡꯉꯥꯏ ꯂꯩꯒꯦ ꯍꯌꯦꯡꯁꯦ
ꯍꯌꯦꯡ ꯍꯌꯦꯡꯗꯤ ꯍꯌꯦꯡꯗꯤ ꯊꯕꯛ ꯆꯠꯀꯅꯤꯅ
ꯑꯣ ꯊꯕꯛ ꯆꯠꯀꯅꯤ
ꯎꯝ ꯊꯕꯛ ꯊꯕꯛ ꯅꯨꯡꯇꯤꯒꯤ ꯊꯕꯛ ꯆꯠꯔ ꯂꯩꯕꯅꯦꯍꯦ
ꯑꯣ ꯌꯥꯝ ꯐꯩꯌꯦ ꯄꯩꯁꯥꯁꯦ ꯌꯥꯝ ꯀꯟꯅ ꯇꯥꯂꯦꯜꯀꯣ ꯃꯤ ꯃꯆꯥꯗꯤ ꯄꯩꯁꯥ ꯌꯥꯝ ꯄꯥꯏꯔꯝꯃꯅꯤ
ꯑꯃꯗꯤ ꯑꯃꯗꯤ ꯏꯚꯥꯏ ꯀꯧꯔꯤꯕꯅꯦ
ꯎꯝ ꯄꯩꯁꯥ ꯌꯥꯝ ꯄꯥꯏꯔꯝꯅꯤꯌꯦ
ꯑꯝꯕꯅꯤ ꯐꯥꯎꯁꯨ ꯏꯕꯥꯏ ꯀꯧꯕꯅꯦ
ꯑꯣ ꯇꯧꯔꯝꯅꯤ ꯄꯥꯏꯔꯝꯕꯒꯤꯀꯣ ꯄꯩꯁꯥ
ꯀꯗꯥꯏꯗꯒꯤ ꯄꯩꯁꯥꯅꯣ ꯍꯧꯖꯤꯛ
ꯄꯥꯏꯔꯝꯅꯤ ꯄꯥꯏꯔꯝꯅꯤ ꯄꯩꯁꯥ ꯅꯨꯡꯇꯤꯒꯤ ꯊꯕꯛ ꯆꯠꯂꯦ ꯁꯦꯂꯔꯤ ꯁꯦꯜꯂꯔꯤꯗꯤ ꯀꯌꯥꯅꯤꯅ ꯀꯤꯌꯥꯁꯇꯨ ꯇꯧꯕꯤꯒꯦ ꯅꯪꯒꯤ
ꯎꯝ
ꯌꯥꯝꯗꯦꯗ ꯑꯩꯈꯣꯏꯒꯤꯗꯤ
ꯀꯌꯥꯔꯣ
ꯇꯧꯔꯒ ꯂꯩꯕꯅꯦ
ꯎꯝ ꯀꯌꯥꯔꯣ
ꯊꯕꯛ ꯇꯧꯗꯔꯥꯗꯤ ꯆꯥꯅꯤꯉꯥꯏꯗꯣ
ꯍꯣꯏꯅꯦ ꯆꯞ ꯃꯥꯟꯅꯩꯅꯦ ꯑꯩꯈꯣꯏ ꯑꯗꯨꯝ ꯇꯥꯜꯂꯒ ꯑꯗꯨꯝ ꯆꯥꯕ ꯉꯥꯛꯇꯅꯤꯅꯦ ꯑꯗꯨ ꯀꯌꯥꯔꯥ ꯍꯥꯏꯕꯅꯤꯗ ꯌꯥꯝꯃꯝꯒꯅꯤꯌꯦ ꯅꯣꯏꯒꯤꯗꯤ
ꯍꯥꯥ
ꯑꯣ ꯁꯕꯦꯟꯇꯤ ꯌꯥꯝꯃꯦꯗ ꯑꯗꯨꯗꯤ ꯅꯪꯉꯣꯟꯗꯗꯤ ꯎꯝ ꯀꯥ ꯕꯔꯥ ꯂꯩꯔꯤꯔꯣ ꯅꯠꯇ꯭ꯔꯥꯒ ꯀꯃꯥꯏꯅ ꯂꯩꯕ꯭ꯔꯥ ꯑꯃꯨꯛ
ꯔꯦꯟꯗ ꯂꯩꯕ꯭ꯔꯥ ꯅꯠꯇ꯭ꯔꯥꯒ ꯌꯨꯝ ꯑꯁ ꯎꯝ ꯌꯨꯝꯗ ꯂꯩꯕ꯭ꯔꯣ ꯀꯃꯥꯏ ꯂꯩꯕ꯭ꯔꯣ ꯅꯪꯗꯤ ꯁꯤꯒꯨꯝ ꯗꯦꯁꯟꯗ ꯂꯩꯔꯗꯤ ꯅꯪ ꯄꯩꯁꯥ ꯌꯥꯝ ꯄꯥꯏꯔꯝꯃꯅꯤꯅ ꯁꯦꯚꯤꯡ ꯌꯥꯝ ꯇꯧꯔꯝꯅꯤꯅ ꯇꯥꯏꯃꯤꯡ ꯇꯥꯏꯃꯤꯡꯅ ꯄꯨꯡ ꯀꯌꯥꯗꯅꯦ ꯍꯥꯏꯕ
ꯊꯣꯛꯇꯕ
ꯀꯃꯥꯏꯅ ꯊꯣꯛꯇꯕꯅꯣ ꯑꯦꯀꯣꯃꯤꯗꯦꯁꯟꯗ ꯂꯩꯔꯦ ꯑꯗꯨꯗꯤ ꯇꯥꯜꯂꯒ ꯁꯦꯚꯤꯡ ꯇꯧꯕ ꯈꯛꯇ ꯉꯥꯏꯔꯦꯅ ꯑꯗꯨꯗꯤ ꯀꯃꯥꯏꯅ ꯂꯩꯇꯕꯔꯣ
ꯅꯪꯒꯤꯁꯦ ꯑꯩꯉꯣꯟꯗ ꯍꯥꯏꯅꯤꯡꯗꯕ꯭ꯔꯣ ꯅꯪ ꯑꯩꯉꯣꯟꯗ ꯍꯥꯏꯅꯤꯡꯗꯕꯒꯤ ꯃꯥꯜꯂꯦꯗ ꯅꯪꯁꯦ ꯑꯩꯉꯣꯟꯗ ꯂꯣꯠꯄ ꯃꯥꯜꯂꯦꯗ
ꯏꯁꯥꯒꯤ ꯏꯁꯥꯒꯤ ꯅꯝꯕꯔꯁꯨ ꯊꯣꯛꯇꯦꯍꯦ
ꯑꯁ ꯀꯔꯤꯅꯣ ꯁꯚꯦꯟꯇꯤꯟꯕꯨ ꯌꯥꯝꯈ꯭ꯔꯦ ꯌꯥꯝ ꯈꯦꯠꯅ ꯍꯣꯔꯦꯟ ꯑꯩ ꯌꯦꯡꯉꯥꯒ ꯍꯥꯏꯔꯛꯀꯦ ꯌꯥꯒꯗꯔꯥ ꯌꯥꯔꯣꯏꯗꯔꯥ
ꯑꯩ ꯅꯪꯒꯤꯗꯤ ꯀꯌꯥꯅꯣ
ꯑꯩꯒꯤꯗꯤ ꯃꯉꯥ ꯈꯛꯇꯅꯦ ꯂꯤꯁꯤꯡ ꯃꯉꯥ ꯈꯛꯇꯅꯦ ꯑꯩꯒꯤꯗꯤ ꯑꯗꯨꯗꯤ ꯀꯌꯥ ꯀꯌꯥ ꯈꯦꯠꯅꯒꯤ
ꯅꯧꯕ
ꯍꯥ
ꯀꯔꯝꯕ ꯊꯕꯛꯅꯣꯕ
ꯑꯩꯒꯤꯗꯤ ꯃꯣꯜꯗ ꯇꯧꯋꯦ ꯑꯥ ꯃꯣꯜꯗꯀꯣ
ꯃꯣꯜꯗ ꯄꯨꯜꯑꯁ
ꯑꯗ ꯃꯣꯔꯆ ꯍꯥꯏꯖꯤꯁꯆꯦ ꯍꯣꯏꯅꯦ ꯑꯣꯈꯣꯏ ꯑꯩꯁꯤ ꯀꯩꯅꯣ ꯇꯧꯕꯅꯤꯅꯀꯣ ꯍꯣꯏ ꯑꯥꯎꯠꯁꯥꯏꯠ ꯀꯨꯝꯕ ꯑꯣꯏꯔꯗꯤ ꯌꯥꯝꯒꯅꯤ ꯑꯗꯨꯕꯨ ꯑꯈꯣꯏ ꯃꯅꯤꯄꯨꯔꯗ ꯑꯣꯏꯕꯅꯤꯅꯀꯣ
ꯎꯝ
ꯗꯨꯒꯤ ꯌꯥꯝꯗꯦꯕ
ꯃꯅꯤꯄꯨꯔꯗ ꯑꯣꯏꯅ ꯅꯨꯡꯉꯥꯏꯔꯦꯗ
ꯃꯅꯤꯄꯨꯔꯗ ꯂꯩꯕꯅꯤꯅ ꯑꯗꯨꯝ ꯌꯥꯗꯦꯕ ꯁꯦꯂꯔꯤꯁꯦ ꯄꯤꯛꯑꯦꯕ ꯗꯨꯀꯥꯟꯖꯨ ꯃꯆꯥꯅꯦꯕꯀꯣ ꯗꯨꯒꯤ ꯇꯥꯏꯃꯤꯡꯁꯨ ꯅꯨꯡꯉꯥꯏꯌꯦ ꯑꯗꯨꯒꯤ
ꯑꯗꯨꯝ ꯐꯩꯌꯦꯅ ꯑꯗꯨꯝ
ꯎꯝ ꯑꯃꯨꯛ ꯑꯩꯗꯤ ꯀꯥꯕ꯭ꯔꯥ ꯂꯩ ꯔꯦꯟ ꯂꯩꯌꯦ ꯑꯃꯨꯛ ꯂꯤꯁꯤꯡ ꯃꯉꯥꯗꯒꯤ ꯑꯃꯨꯛ ꯀꯥꯕ꯭ꯔꯥ ꯄꯤꯒꯔꯣ ꯆꯥꯅꯕ ꯊꯛꯅꯕꯋꯣ ꯑꯦ ꯂꯩꯇꯦ ꯑꯩꯕꯨꯗꯤ ꯀꯩꯝ
ꯎꯝ
ꯁꯤꯚꯤꯡ ꯇꯧꯕꯒ ꯂꯥꯏꯔꯦ ꯑꯩꯒꯤ ꯄꯣꯛ ꯀꯣꯟꯅꯗꯦ ꯑꯩꯗꯤ
ꯑꯩꯁꯨ ꯏꯝꯐꯥꯜꯗ ꯂꯩꯅꯤꯡꯉꯤꯅ
ꯏꯝꯐꯥꯜꯗ ꯂꯩꯅꯤꯡꯉꯦ
ꯎꯝ
ꯏꯝꯐꯥꯜꯗꯗꯤ ꯁꯦꯂꯔꯤ ꯕꯨꯗꯤ ꯀꯩꯁꯨ ꯌꯥꯎ ꯋꯡꯕꯗꯤ ꯑꯣꯏꯗꯦ ꯃꯄꯥꯟꯔꯣꯝ ꯑꯣꯏꯕꯔꯗꯤ ꯁꯦꯂꯔꯤꯕꯨꯗꯤ ꯋꯥꯡꯉꯤꯅ
ꯎꯝ
ꯀꯣꯝꯕꯤꯗꯤꯁꯟꯗ ꯂꯩꯔꯤꯗꯣ ꯌꯥꯝ ꯐꯔꯦ ꯀꯥꯕ꯭ꯔꯥ ꯂꯩꯔꯗꯤ ꯃꯍꯨꯠ ꯅꯪ ꯁꯤ ꯂꯩ ꯄꯩꯁꯥ ꯇꯥꯟꯂꯦꯅ ꯀꯩꯝ ꯀꯥꯟꯅꯔꯣꯏ ꯀꯥꯕ꯭ꯔꯥꯒꯗꯤ ꯑꯦ ꯀꯩꯅꯣ ꯔꯦꯟꯗ ꯂꯩꯔꯦ ꯑꯗꯨꯅꯪ ꯕꯤꯂꯤꯁꯟꯗ ꯂꯩꯕꯗꯣ ꯌꯥꯝ ꯐꯔꯕꯅꯦ ꯑꯗꯣ
ꯎꯝ
ꯀꯩ ꯀꯩ ꯁꯤꯖꯤꯟꯅꯕꯒꯤꯔꯣ ꯅꯪꯅ ꯀꯗꯥꯏ ꯀꯗꯥꯏ ꯅꯨꯄꯤꯒꯤꯗꯃꯛ ꯊꯥꯕ꯭ꯔꯣ ꯅꯪꯅ ꯄꯩꯁꯥ ꯀꯣꯟꯅꯗꯦ ꯍꯥꯏꯕꯗꯣ ꯁꯚꯦꯟꯇꯤꯟ
ꯃꯥꯛ ꯏꯕ ꯃꯔꯨꯞ ꯃꯔꯨꯞ ꯃꯔꯨꯞ ꯃꯣꯏꯕ
ꯃꯔꯨꯞ ꯁꯥꯟꯅꯕ
ꯍꯣꯏ
ꯂꯤꯁꯤꯡ ꯀꯌꯥ ꯁꯥꯟꯅꯩ ꯍꯥꯏꯕ
ꯃꯔꯨꯞ ꯂꯤꯁꯤꯡ ꯇꯔꯥꯒꯤ
ꯑꯁ ꯇꯔꯥ ꯊꯥꯗ ꯇꯔꯥ ꯇꯔꯥꯔꯣ ꯍꯥꯏꯁꯦ
ꯎꯝ
ꯑꯗꯨꯗꯤ ꯌꯥꯝꯃꯦꯍꯦ ꯑꯗꯨꯗꯤ ꯀꯔꯝ ꯀꯟ ꯀꯩ ꯃꯔꯨꯞꯔꯣ ꯍꯥꯏꯁꯦ
ꯑꯗꯝꯃ ꯅꯠꯇꯦꯗ ꯑꯗꯨꯝ ꯄꯩꯁꯥ ꯒꯤꯅꯤꯗ
ꯑꯣ ꯗꯨꯅꯦ ꯄꯩꯁꯥꯗꯣ ꯅꯪ ꯐꯪꯉꯗꯤ ꯌꯥꯝ ꯌꯥꯝ ꯐꯪꯉꯅꯤꯅ ꯑꯃꯨꯛ
ꯈꯪꯕꯩꯗ
ꯐꯩꯌꯦ ꯐꯩꯌꯦ ꯑꯗꯨꯃꯥꯏꯟ ꯁꯥꯟꯅꯕꯗꯣ ꯑꯗꯨꯝ
ꯑ ꯐꯪꯉꯖꯨ ꯑꯩꯉꯣꯟꯗ ꯂꯥꯛꯑꯔꯣꯏꯅꯦ
ꯀꯅꯥꯗ ꯂꯥꯛꯈ꯭ꯔꯥꯅꯤ ꯑꯗꯨꯗꯤ ꯅꯨꯄꯤꯗ
ꯌꯨꯗ
ꯑꯦꯍꯦ ꯌꯨꯝꯗ ꯎꯝ
ꯌꯨꯝ ꯌꯨꯝ ꯁꯥ ꯌꯨꯝ ꯁꯥꯒꯦ ꯇꯧꯔꯤꯕꯅꯦꯕ
ꯎꯝ ꯎꯝ ꯌꯥꯝ ꯐꯩꯌꯦ ꯌꯥꯝ ꯐꯩꯌꯦ
ꯌꯨꯝ ꯌꯨꯝ ꯁꯥꯂꯒ ꯌꯨꯝ ꯁꯥꯕ ꯂꯣꯏꯔꯒ ꯅꯨꯄꯤ ꯑ ꯀꯣꯏꯕ ꯍꯥꯎꯔꯒꯦ
ꯅꯨꯄꯤ ꯀꯣꯏꯕ ꯍꯧꯔꯅꯤ ꯌꯨꯝ ꯁꯥꯕ ꯂꯣꯏꯔꯒ
ꯍꯣꯏ
ꯍꯣꯏ ꯍꯣꯏ ꯄ꯭ꯂꯥꯟꯗꯤ ꯄ꯭ꯂꯥꯟꯗꯤ ꯐꯖꯅ ꯐꯖꯩꯍꯦ
ꯍꯧꯖꯤꯛ ꯍꯧꯖꯤꯛꯇꯤ ꯌꯨꯝ ꯂꯩꯗꯕꯅꯤꯅ ꯑꯁ ꯅꯨꯄꯤ ꯀꯣꯏꯕ ꯀꯤꯍꯦ
ꯑꯣ ꯍꯣꯏ ꯃꯥꯅꯤ ꯃꯥꯅꯤ ꯢꯁ
ꯅꯪꯗꯤ ꯀꯅꯥ ꯀꯅꯥ ꯂꯩꯕ꯭ꯔꯥ
ꯑꯩꯗꯤ ꯏꯇꯣꯝꯗ ꯂꯩꯌꯦ
ꯗꯨ ꯑ ꯗꯨꯗꯨꯃꯗꯔꯗꯤ
ꯑꯁ ꯈ ꯑ ꯏꯇꯣꯝꯅ ꯂꯩ ꯏꯃꯥꯟꯅꯕꯤꯒ ꯂꯩꯅꯤꯡꯉꯦ ꯑꯗꯨꯕꯨ ꯏꯃꯥꯟꯅꯕꯤ ꯂꯩꯇꯕꯒꯤ ꯂꯩꯃꯤꯟꯅꯅꯤꯡꯉꯥꯢꯀꯣ ꯏꯇꯣꯝꯅ ꯂꯩꯕꯁꯨ ꯑꯃꯔꯣꯝꯗꯗꯤ ꯅꯨꯡꯉꯥꯏꯌꯦ ꯑꯗꯨꯕꯨ ꯑꯁ ꯃꯔꯛ ꯃꯔꯛꯇꯗꯤ ꯅꯨꯡꯉꯥꯏꯇꯦꯕ ꯕꯣꯔꯤꯡ ꯌꯥꯝ ꯆꯨꯨꯔꯦ ꯂꯣꯅꯤ ꯇꯧꯋꯦꯕ
ꯍꯣꯢ
ꯅꯨꯡꯉꯥꯏꯇꯦ
ꯎ ꯅꯪꯒꯤ ꯅꯪꯒꯤ ꯅꯪꯒꯤ ꯃꯔꯨꯞꯁꯤꯡꯕꯨ ꯀꯧꯅ ꯑꯗꯨꯗꯤ
ꯀꯧꯕꯗꯣ ꯑꯩꯈꯣꯏ ꯏꯔꯨꯞ ꯑꯩꯈꯣꯏꯒꯤ ꯏꯃꯥꯟꯅꯕꯤꯁꯤꯡꯁꯨ ꯍꯥꯏꯕꯗꯤ ꯂꯥꯏꯟ ꯃꯥ ꯃꯁꯥ ꯃꯁꯥꯒꯤ ꯂꯥꯏꯟꯗ ꯇꯣꯉꯥꯟ ꯇꯣꯉꯥꯟꯕꯅꯤꯅꯀꯣ ꯆꯥꯟꯅꯗꯦꯕ ꯑꯗꯒꯤ ꯑꯩꯅ ꯁꯤ ꯇꯧꯒꯅꯤ ꯃꯥꯅ ꯑꯁꯤ ꯇꯧꯔꯗꯤ ꯑꯗꯨ ꯑꯁꯤ ꯑꯩꯒꯤ ꯃꯐꯝꯗ ꯂꯩꯇꯦ ꯑꯃꯨꯛ ꯇꯣꯉꯥꯟꯥꯟꯕ ꯃꯐꯝ ꯑꯃꯗ ꯂꯩꯕꯒꯤꯀꯣ ꯃꯥꯒꯤ ꯂꯥꯏꯟ ꯂꯥꯏꯟꯗ ꯎꯄꯥꯏ ꯂꯩꯇꯦ
ꯎꯝ
ꯎꯝ
ꯃꯄꯥꯜꯗ ꯂꯩ ꯍꯥꯏꯕ ꯋꯥꯗꯤ ꯌꯥꯝ ꯋꯥꯔꯝꯅꯤ
ꯍꯣꯏ ꯋꯦꯗꯔꯒꯁꯤ ꯀꯣ ꯌꯥꯝ ꯆꯦꯟꯖ ꯇꯧꯔꯝꯒꯅꯤꯀꯣ ꯃꯅꯤꯄꯨꯔꯒꯤ ꯍꯥꯏꯔꯒꯀꯣ
ꯆꯦꯟꯖꯇꯤ ꯑꯗꯨꯝ ꯇꯧꯋꯦꯗ ꯍꯣꯢ
ꯅꯨꯡꯁꯥ ꯌꯥꯝ ꯁꯥꯔꯕꯅꯤꯀꯣ
ꯑꯁ ꯅꯨꯡꯁꯥꯕꯨꯗꯤ ꯑ ꯅꯨꯡꯁꯥꯕꯨꯗꯤ ꯍꯥꯏꯔ
ꯃꯩꯗꯒꯤ ꯍꯦꯟꯕ꯭ꯔꯣ
ꯍꯦꯛ ꯍꯦꯛ ꯍꯦꯛ ꯊꯣꯛꯂꯛꯄꯗꯀꯣ
ꯎꯝ
ꯑ ꯁꯝꯒꯤ ꯊꯥꯎ ꯇꯩ ꯁꯝꯒꯤ ꯊꯥ ꯊꯥꯎ ꯇꯩꯕꯤꯕꯗꯣ ꯇꯥꯒꯦ ꯇꯧꯕꯅꯦ
ꯎꯝ
ꯄꯌꯥꯖ ꯄꯌꯥꯖ ꯀ ꯍꯥꯞꯆꯤꯜꯂꯗꯤ